ꯍꯥ
ꯍꯜꯂꯣ ꯑꯣ ꯇꯥꯏꯌꯦ ꯢꯇꯥꯎ
ꯑꯩꯁ ꯀꯩꯗꯧꯔꯤꯒꯦꯅꯦ
ꯑꯁ ꯋꯥꯛꯀꯤꯡ ꯉꯥꯏꯍꯥꯛ ꯆꯠꯂꯨꯕ ꯍꯜꯂꯛꯑꯦ ꯑꯃꯨꯛ ꯄꯣꯊꯥꯒꯦꯅ ꯑꯃꯨꯛ ꯇꯧꯔꯦ ꯇꯧꯗꯤ
ꯀꯩꯅꯣꯒꯁꯨ ꯂꯩꯅꯩꯅꯦꯍꯦ ꯀꯔꯤ ꯃꯣꯏꯒꯤ ꯀꯔꯤ ꯀꯥꯡꯒꯤ ꯀꯩꯅꯣꯝ ꯍꯧꯕ ꯍꯥꯏꯕ꯭ꯔꯥ ꯑꯗꯨ ꯂꯩꯕ ꯃꯥꯜꯂꯦ ꯑꯗꯨꯒꯤ ꯀꯥꯡꯒꯤ ꯈꯦꯆꯤ ꯈꯔ ꯆꯥꯔꯨꯕꯅꯦ
ꯉꯁꯤ ꯀꯥꯡ ꯍꯧꯒꯔꯕ꯭ꯔꯣ
ꯈꯪꯗꯦ ꯃꯣꯏ ꯈꯦꯆꯤ ꯆꯥꯕ ꯌꯥꯕ ꯅꯨꯃꯤꯠ ꯇꯥꯏ ꯍꯥꯏꯕ꯭ꯔꯥ ꯑꯗꯨꯃꯥꯏꯅ ꯂꯩꯕ ꯃꯥꯜꯂꯦ
ꯑꯗꯨ ꯀꯥꯡ ꯍꯧꯕꯒꯤ ꯑꯣꯏꯔꯝꯅꯤꯌꯦ ꯑꯁ ꯑꯗꯨꯗꯤ ꯀꯣꯏꯕ ꯆꯠꯄꯅ ꯑꯃꯨꯛ ꯇꯧꯔꯛꯑꯅꯤꯅꯦꯀꯣ
ꯍꯣꯏ
ꯅꯨꯄꯤ ꯃꯁꯛ ꯐꯖꯕ ꯈꯜꯂꯨꯕ ꯌꯥꯔꯦ ꯏꯇꯥꯎ
ꯑꯗꯨꯅꯦ ꯊꯝꯕꯥꯟ ꯍꯦꯛꯐꯝꯗ ꯃꯌꯥꯝ ꯆꯔꯣꯡ ꯆꯔꯣꯡ ꯂꯥꯛꯄ ꯌꯥꯏ
ꯊꯝꯕꯥꯟꯒ ꯍꯦꯛꯆꯤꯜꯂꯒꯀꯣ
ꯎꯝ
ꯑꯦ ꯃꯃꯥꯡꯗ ꯀꯩꯅꯣꯒꯤꯗ ꯆꯠꯂꯨꯕꯗꯣ ꯅꯤꯡꯕꯨꯠ ꯅꯤꯡꯁꯤꯡꯉꯤ ꯋꯥꯏꯊꯧꯒꯤꯗ ꯋꯥꯏꯊꯧ ꯊꯤꯌꯥꯝ ꯊꯤꯌꯥꯝꯒꯤꯗ ꯆꯠꯂꯨꯕꯗꯣ ꯅꯤꯡꯁꯤꯡꯉꯤꯕꯣ
ꯅꯤꯡꯖꯡꯉꯦ ꯅꯤꯡꯖꯡꯉꯦ ꯑꯗꯨꯗꯣ ꯑꯗꯨꯒꯤꯗꯣ ꯃꯣꯏꯗꯣ ꯆꯤꯡ ꯀꯥꯕꯝ ꯂꯩꯔꯒ ꯀꯩꯅꯣ ꯇꯧꯋꯤꯗꯅ
ꯍꯣꯏ
ꯍꯥꯏꯗꯤ ꯆꯤꯡ ꯀꯥꯕꯝꯗꯨꯗ ꯀꯤꯍꯣꯡꯒ ꯆꯥꯕꯗꯣ ꯍꯥꯎꯕꯅꯦꯕ
ꯃꯥꯅꯤ ꯏꯁ ꯃꯊꯛꯇ ꯐꯝꯃꯒ ꯆꯥꯊꯔꯛꯄꯗꯨ
ꯊꯛꯇꯣ ꯃꯣꯏꯗꯨꯕꯨ ꯀꯤꯍꯣꯝꯗꯨꯕꯨ
ꯀꯤꯍꯣꯝꯁꯨ ꯍꯧꯖꯤꯛ ꯃꯇꯝꯕꯨꯗꯤ ꯑꯣꯏꯔꯝꯒꯅꯤ ꯑꯗꯨꯝ
ꯍꯣꯏ ꯀꯥꯡ ꯃꯇꯝ ꯀꯤꯍꯣꯝ ꯃꯇꯝ ꯍꯥꯏꯅꯩꯅꯤꯅ
ꯃꯥꯅꯤ ꯑꯗꯣ ꯍꯟꯗꯛꯁꯨ ꯑꯗꯨꯗ ꯑꯗꯨꯝ ꯆꯠꯁꯦ ꯍꯥꯏꯔꯣ
ꯑꯗꯨꯗꯁꯨꯨ ꯆꯠꯂꯁꯤ ꯑꯗꯒꯤ ꯑꯇꯣꯞꯄ ꯅꯍꯥꯟ ꯆꯤꯡꯒ ꯀꯥꯔꯨꯕ ꯀꯔꯤꯕ ꯀꯔꯤꯕ ꯗꯨ ꯃꯃꯤꯡꯗꯣ ꯀꯥꯎꯒꯔ꯭ꯦꯅꯦꯍꯦ ꯅꯥꯍꯟ ꯑꯩꯈꯣꯏꯅꯒ ꯆꯤꯡ ꯀꯥꯔꯨꯕꯗꯣ
ꯅꯍꯥꯟ ꯍꯥꯏꯗꯤ ꯑ ꯀꯛꯆꯤꯡꯗ ꯆꯠꯂꯨꯔ ꯍꯜꯂꯛꯑꯒ ꯀꯥꯕꯗꯨꯔꯣ
ꯍꯣ ꯍꯣ ꯍꯣꯏ ꯑꯗꯋꯥꯏ ꯖꯒꯗꯣ
ꯂꯥꯉꯥꯊꯦꯜ ꯂꯥꯉꯥꯊꯦꯜ
ꯍꯣꯏ ꯂꯥꯡꯉꯥꯊꯦꯟꯒꯤ ꯀꯤꯌꯣꯝꯒ ꯍꯥꯏꯅꯕꯅꯦ
ꯂꯥꯡꯉꯥꯊꯦꯜꯖꯦ ꯀꯤꯍꯣꯝ ꯍꯧꯍꯧꯕ꯭ꯔꯅꯦ ꯑꯩꯈꯣꯏ ꯅꯍꯥꯟ ꯆꯠꯄꯗꯨꯗꯣꯍꯩ ꯍꯧꯍꯧꯋꯤ
ꯑꯗꯨ ꯃꯣꯏ ꯀꯤꯍꯣꯝꯗꯤ ꯑꯗꯨꯃꯥꯏꯅ ꯀꯥꯡꯒꯤ ꯑꯣꯏꯅꯗꯤ ꯄꯨꯊꯣꯛꯑꯦꯒ ꯍꯥꯏꯕꯅꯤ
ꯑꯣ ꯑꯗꯨꯗꯤ ꯁꯟꯗꯦꯗꯅ ꯐꯕ꯭ꯔꯥ ꯀꯩ ꯅꯨꯃꯤꯠꯇꯅ ꯐꯕꯅꯣ
ꯈꯪꯗꯦ ꯀꯥꯡꯖꯦ ꯀꯩ ꯅꯨꯃꯤꯠ ꯇꯥꯒꯦ ꯍꯟꯗꯛꯁꯤꯕꯣ
ꯅꯠꯇꯤꯌꯦ ꯃꯤ ꯑꯗꯨꯝ ꯉꯁꯤꯗꯒꯤꯈꯤ ꯅꯪ ꯍꯥꯏꯗꯣ ꯉꯁꯤꯗꯒꯤ ꯈꯦꯆꯤ ꯆꯥꯕ ꯍꯧꯋꯦ ꯍꯥꯏꯔꯗꯤ ꯀꯥꯡ ꯍꯧꯔꯝꯃꯅꯤ ꯑꯗꯨꯗꯤ
ꯎꯝ ꯑꯩꯅ ꯍꯥꯏꯁꯤꯅ ꯀꯩꯅꯣꯗ ꯍꯥꯏꯕꯅꯤꯗ ꯀꯥꯡ ꯍꯦꯛ ꯗꯥꯏꯔꯦꯛ ꯅꯨꯃꯤꯠꯇꯣ ꯀꯥꯡ ꯍꯧꯕꯗꯤ ꯍꯧꯕ ꯂꯩꯔꯦ ꯗꯅ ꯅꯠꯇꯦ ꯀꯥꯡꯂꯦꯟ ꯅꯠꯇꯦ ꯀꯥꯡ ꯍꯧꯕꯅ ꯀꯥꯡ ꯆꯤꯡꯕꯅ ꯑꯃ ꯂꯩꯌꯦꯕ ꯉꯁꯤꯖꯤꯅ ꯀꯥꯡꯒꯤ ꯀꯥꯡꯒꯤ ꯀꯩꯅꯣ
ꯅꯠꯇꯕꯔꯣ꯫
ꯁꯤ ꯀꯥꯡ ꯆꯤꯡꯕ ꯃꯥꯟꯗꯦ ꯍꯦ ꯉꯥꯁꯤꯗꯣ
ꯈꯦꯆꯤ ꯆꯥꯕ ꯅꯨꯃꯤꯠ ꯇꯥꯕ ꯍꯥꯏꯗꯤ ꯍꯧꯕ ꯌꯥꯔꯦ ꯍꯥꯏꯕꯒꯤ ꯅꯨꯃꯤꯠ ꯃꯥꯜꯂꯦꯕ
ꯑꯗꯨ ꯀꯥꯡ ꯍꯧꯕꯠ ꯆꯞ ꯃꯥꯟꯅꯒꯨꯝ ꯇꯧꯅꯤꯗ
ꯈꯪꯗꯦ ꯈꯪꯗꯦ ꯑꯗꯨꯗꯤ ꯍꯣꯏ ꯃꯣꯏ ꯀꯥꯡꯒꯤ ꯊꯕꯛꯁꯤꯗꯤ ꯈꯪꯗꯦ ꯑꯗꯣ ꯀꯩ ꯀꯥꯡ ꯆꯤꯡꯕ ꯅꯨꯃꯤꯠ ꯀꯥꯡꯂꯦꯟ ꯑꯣꯏꯔꯤꯁꯨ ꯑꯗꯨꯝ ꯆꯠꯂꯁꯤꯅꯦ ꯃꯃꯥꯡ ꯑꯗꯨꯃꯥꯏꯅ ꯆꯠꯄꯅꯤ
ꯍꯣꯏꯅꯦ ꯀꯤꯍꯣꯝ ꯀꯤꯍꯣꯝꯗꯣ ꯍꯥꯎꯕꯅꯦ ꯍꯥꯏꯕ ꯁꯥꯔ ꯀꯥꯟꯗꯨꯗ ꯆꯠꯂꯒ ꯆꯤꯡꯗ ꯊꯧꯒꯠꯂꯒ ꯎꯔꯨꯝꯗ ꯐꯝꯃꯒ ꯁꯦꯠꯊꯕꯗꯣ
ꯅꯣꯏ ꯑꯗꯥꯏ ꯀꯩ ꯑꯇꯩ ꯆꯠꯐꯝ ꯂꯩꯇꯕꯔꯣ ꯅꯣꯏ
ꯈ꯭ꯣꯏꯔꯝꯗꯗꯤ ꯀꯌꯥ ꯂꯩꯇꯦꯗ ꯑꯩꯈꯣꯏꯔꯝꯗꯗꯤ ꯀꯌꯥ ꯂꯩꯇꯦꯗ ꯃꯐꯝꯗꯨ ꯆꯥꯗꯦꯕ ꯀꯥꯡꯒꯤ ꯀꯥꯡꯒꯤ ꯔꯥꯒꯁꯤꯦ ꯀꯌꯥ ꯂꯩꯇꯦꯕ ꯑꯩꯈꯣꯏꯔꯣꯝꯗꯨꯗ
ꯍꯣꯏ ꯑꯗꯨꯗꯤ ꯃꯣꯏ ꯀꯩꯅꯣꯗꯣ ꯑꯩꯈꯣꯏ ꯏꯃꯥꯟꯅꯕ ꯀꯥꯡꯕꯨ ꯈꯔ ꯃꯌꯨꯝ ꯃꯌꯨꯝ ꯂꯩꯅꯈꯤꯕꯗꯣ ꯑꯗꯣ ꯍꯧꯔꯁꯦ
ꯍꯣꯏ ꯃꯣꯏ ꯃꯣꯏ ꯍꯧꯒꯗꯝꯕꯅꯤ
ꯅꯨꯄꯤ ꯌꯥꯎꯅꯤꯡꯉꯒꯅ ꯅꯨꯄꯤꯗꯣ ꯌꯥꯎꯖꯔꯅꯤ ꯌꯥꯎꯅꯤꯡꯗ꯭ꯔꯒꯅ ꯇꯣꯛꯆꯔꯅꯤ ꯑꯗꯨꯃꯥꯏꯅ ꯇꯧꯔꯒ
ꯀ ꯀꯥ ꯀꯗꯕꯨ ꯃꯅꯤ ꯀ ꯄꯨꯕꯥ
ꯍꯣꯏ ꯆꯨꯝꯃꯤꯍꯦ ꯑꯩꯈꯣꯏꯗ ꯃꯁꯥ ꯁꯥꯍꯅꯕꯅꯤꯀꯣ
ꯎꯝ
ꯑꯗꯨꯒꯤ ꯊꯝꯕꯥꯜ ꯌꯥꯎꯐꯝꯗꯒꯤ ꯑꯃ ꯁꯠꯀꯦ ꯈꯜꯂꯤ
ꯍꯟꯗꯛꯁꯦ
ꯍꯣꯏꯅꯦ ꯅꯨꯄꯤ ꯑꯃ ꯐꯪꯍꯧꯕꯗꯤ ꯌꯥꯏꯗꯅ ꯀꯩꯕ
ꯃꯃꯥꯡꯗꯒꯤ ꯑꯦꯝ ꯇꯧꯔꯛꯄ ꯄꯣꯠꯂꯣ
ꯑ ꯇꯧꯔꯛꯇꯦꯗ ꯁꯨꯝ ꯍꯥꯏꯔꯤꯕꯗꯨꯅꯤ ꯑꯅꯧꯕ ꯑꯣꯏꯅ
ꯑꯣ ꯌꯥꯏ ꯌꯥꯏ ꯑꯦ ꯃꯣꯏ ꯉꯔꯥꯡ ꯅꯍꯥꯟ ꯔꯥꯝꯔꯩ ꯆꯠꯅꯔꯨ ꯃꯥꯜꯂꯦꯅꯦ
ꯍꯣꯏ ꯑꯗꯨꯃꯥꯏꯅ ꯆꯗꯦ ꯃꯐꯝꯗꯨ ꯐꯖꯕꯅꯤ ꯃꯥ ꯑꯗꯨ ꯀꯗꯥꯏ ꯂꯩꯒꯦ ꯈꯪꯗꯦ ꯔꯝꯂꯛꯏ ꯔꯥꯝꯂꯛꯏ ꯍꯥꯏꯗꯣ
ꯀꯔꯤ ꯀꯔꯤ ꯀꯔꯤ ꯀꯔꯤ ꯁꯒꯣꯕꯨꯡ ꯊꯧꯎꯝꯕꯨꯡ ꯁꯥꯔꯒ ꯑꯣꯝꯗꯔ ꯀꯩꯅꯣ ꯑꯗꯨꯗꯩ ꯈꯔ ꯍꯥꯏꯊꯔꯒ ꯂꯩꯔꯅꯤ
ꯀꯁꯥꯏ ꯍꯥꯏꯅ
ꯑꯩ ꯈꯪꯗꯦ ꯁꯒꯣꯕꯨꯡꯗ ꯆꯠꯇꯣꯏ ꯁꯒꯣꯝꯕꯨꯡꯗꯩ ꯐꯥꯎꯗꯣꯏꯔꯣ ꯅꯠꯇ꯭ꯔꯒ ꯀ ꯌꯥꯏꯔꯤꯄꯣꯛꯇꯩꯒꯤ ꯆꯠꯇꯣꯏꯕ
ꯌꯥꯏꯔꯤꯄꯣꯛꯅ ꯁꯣꯝꯗꯅꯦ ꯊꯧꯕꯥꯜ ꯂꯣꯝꯗ
ꯍꯣꯏ ꯑꯗꯨꯕꯨꯗꯤ ꯂꯩꯔꯗꯅ ꯑꯗꯨ ꯔꯤꯄꯣꯂꯣꯝꯗꯤ ꯐꯥꯎꯕ ꯑꯥ
ꯕꯤꯔꯌꯥꯟ ꯋꯥꯔꯝꯗꯅꯤ ꯆꯠꯇꯨꯁꯦ
ꯍꯣꯏꯅꯦ ꯑꯗꯨꯕꯨꯗꯤ ꯈꯪꯉꯦ ꯑꯗꯨꯗ ꯀ ꯊꯥꯏꯅ ꯃꯤꯒ ꯏꯔꯥꯡꯅꯅ ꯁꯤꯈꯤꯕ ꯖꯒꯥ ꯑꯃ ꯂꯩꯗꯅ
ꯆ꯭ꯔꯥꯗꯣꯡ
ꯆꯥꯗꯣꯡꯗꯔꯣꯝꯗ ꯑꯣꯏꯗꯣꯏꯔꯕ
ꯆꯥꯗꯣꯡꯗꯤ ꯈꯪꯗꯦ ꯍꯣꯏ ꯑꯗꯣꯝ ꯀꯟꯗ ꯑꯣꯏꯔꯝꯅꯤ
ꯆꯥꯗꯣꯡꯗꯤ ꯌꯥꯏꯔꯤꯄꯣꯛꯇꯩ ꯆꯠꯂꯦ ꯍꯥꯏꯒꯨꯝ ꯇꯧꯗꯥꯏꯅꯦ
ꯈꯪꯖꯩ ꯑꯗꯨ ꯅꯠꯇꯦ ꯃꯤ ꯑꯗꯨ ꯑꯗꯨ ꯆꯥꯗꯣꯡꯒꯤꯗꯨ ꯅꯠꯇꯦꯕ ꯃꯣꯏ ꯔꯥꯝꯂꯩꯒꯤꯁꯤꯀꯣ ꯁꯑꯣꯣꯡꯕꯂꯣꯡꯒ ꯍꯣꯏ ꯁꯧꯑꯨꯡꯕꯨꯡꯂꯣꯝꯒꯤꯗꯒꯤ ꯁꯧꯑꯨꯡꯕꯨꯡꯗꯒꯤ ꯍꯥꯏꯗꯒꯤꯗꯣꯏꯕꯅꯦ ꯍꯥꯏꯅꯦꯕ
ꯑꯣ ꯑꯗꯨꯗꯤ ꯑꯗꯨꯗꯁꯨ ꯆꯠꯂꯨꯕ ꯌꯥꯏꯅ ꯍꯣꯏꯅꯦ
ꯑꯇꯤꯡꯕꯗꯨ ꯍꯩ ꯃꯍꯤꯒꯤ ꯍꯩꯃꯍꯤ ꯑꯣꯏꯖꯅꯕ ꯇꯤꯡꯕꯗꯨ ꯑꯃꯅꯤ ꯄꯥꯏꯁꯤꯟꯈꯔꯒ
ꯍꯣꯏ ꯆꯤꯜ ꯇꯧꯕ ꯌꯥꯏꯗꯅ
ꯍꯣꯏ
ꯄꯨꯟꯁꯤꯔꯣꯟ ꯈꯔ ꯅꯩꯅꯕ
ꯃꯣꯏ ꯔꯥꯝꯔꯩꯒꯤ ꯎ ꯐꯖꯕ ꯃꯣꯏꯗꯨꯗꯨꯒꯤ ꯃꯈꯣꯡꯗꯨꯗ ꯐꯝꯃꯒ ꯍꯛꯆꯤꯛ ꯂꯥꯛꯑꯒ
ꯍꯣꯏ ꯑꯩꯈꯣꯏꯁꯨ ꯅꯣꯡ ꯐꯥꯗꯣꯛꯆꯜ ꯇꯧꯕ ꯌꯥꯏꯗꯅ ꯑꯗꯨꯃꯥꯏꯅ ꯅꯨꯡꯉꯥꯏꯅ
ꯃꯥꯅꯦ ꯑꯗꯨꯃꯥꯏꯅ ꯇꯧꯔꯒ ꯋꯥꯈꯜ ꯈꯔ ꯅꯨꯡꯉꯥꯏꯊꯣꯛꯇꯣꯏꯗꯤ ꯀꯩꯅꯣ ꯚꯥꯏ
ꯍꯣꯏ ꯍꯧꯖꯤꯀꯥꯟꯖꯤꯕꯨ ꯀꯩꯀꯩ ꯇꯣꯄ ꯀꯩ ꯀꯩ ꯍꯣꯠꯅꯔꯤꯒꯦ
ꯀꯔꯤꯁꯨ ꯍꯣꯠꯅꯗꯦꯗ ꯏꯇꯥꯎ ꯑꯗꯨꯝ ꯂꯩꯔꯤ ꯃꯤꯔꯦꯝ ꯑꯣꯏꯔꯤ ꯑꯩꯗꯣ ꯌꯦꯟ ꯈꯔ ꯂꯣꯏꯁꯤꯔ ꯇꯧꯕꯅꯦ ꯑꯗꯣ ꯃꯀꯣꯟ ꯀꯩꯀꯥ ꯈꯔ ꯃꯀꯣꯟ ꯀꯩꯀꯥ ꯈꯔ ꯁꯦꯝꯖꯤꯜꯂꯤ
ꯑꯣ ꯌꯦꯟꯗꯤ ꯀꯔꯤ ꯌꯦꯟ ꯂꯣꯏꯒꯦ ꯈꯜꯂꯤꯅꯣ
ꯌꯦꯟꯖꯦ ꯃꯔꯨꯝ ꯀꯣꯛꯄꯤ ꯇꯧꯒꯦ ꯃꯔꯨꯝ ꯃꯁꯥꯖꯨ ꯃꯔꯨꯝꯖꯨ ꯇꯧꯔꯒ ꯄꯩꯁꯥꯗꯨ ꯗꯕꯜ ꯇꯥꯟꯒꯦ
ꯌꯥꯏꯅꯦ
ꯈꯔ ꯃꯔꯨꯝꯒꯤ ꯐꯖꯗꯧꯕ ꯈꯔ ꯈꯜꯂꯒ ꯊꯝꯃꯒꯀꯣ
ꯑꯥ
ꯅꯣꯡꯃꯒꯤ ꯌꯦꯔꯨꯝ ꯄ꯭ꯂꯦꯠ ꯑꯃꯃꯝꯇꯪ ꯄꯨꯊꯣꯛꯄ ꯉꯝꯃꯗꯤ ꯌꯥꯔꯦꯁꯦ ꯌꯥꯝ ꯆꯥꯎꯕꯗꯤ ꯅꯠꯇ꯭ꯔꯁꯨ
ꯍꯣꯏꯅꯦ ꯆꯍꯨꯝ ꯆꯍꯨꯝꯗꯪ ꯂꯥꯛꯑꯁꯨ
ꯍꯣꯏ
ꯑꯗꯨ ꯃꯣꯏ ꯐꯖꯅ ꯀꯩꯅꯣ ꯍꯥꯏꯖꯤꯅꯤꯛ ꯑꯣꯏꯕ ꯍꯥꯏꯇꯥꯔꯦ ꯍꯥꯏꯇꯥꯔꯦ ꯍꯥꯏꯒꯗ꯭ꯔꯥ
ꯎꯝ
ꯑꯗꯨꯨꯃꯥꯏꯅ ꯐꯖꯅ ꯁꯦꯝꯕꯤꯗ꯭ꯔꯗꯤꯀꯣ ꯃꯣꯏ ꯂꯥꯏꯅꯥ ꯑꯃꯨꯛ ꯂꯥꯛꯄꯗꯀꯣ
ꯎꯝ
ꯃꯨꯠꯇꯣꯏꯅꯦꯕ ꯌꯦꯟꯒꯤ ꯅꯨꯡꯉꯥꯏꯇꯕꯖꯦ ꯂꯣꯏꯕꯗ ꯌꯦꯟ ꯉꯥꯅꯨ ꯁꯥ ꯁꯟꯖꯦ
ꯑꯗ ꯑꯩꯅ ꯃꯔꯨꯝ ꯃꯔꯨꯝ ꯀꯣꯛꯄꯤ ꯂꯣꯏꯒꯦꯅ ꯈꯜꯂꯤꯁꯦ ꯃꯣꯏꯁꯦ ꯃꯁꯥ ꯁꯣꯟꯕ꯭ꯔꯥ ꯈꯪꯗꯦ ꯕꯣꯏꯂꯔꯗꯗꯤ ꯃꯣꯏꯅꯗꯤ ꯈꯔ ꯀꯜꯂꯝꯒꯅꯤꯗ
ꯀꯜꯂꯖꯨ ꯂꯥꯏꯆꯠꯇꯗꯤ ꯄꯨꯂꯞ ꯄꯨꯂꯞ ꯌꯥꯎꯋꯦꯕ ꯃꯣꯏꯖꯦ
ꯑꯣ
ꯑꯣꯛ ꯍꯥꯏꯔꯁꯨ ꯑꯣꯛꯁꯨ ꯑꯗꯨꯝ ꯆꯥꯅꯤꯡꯕꯗ ꯆꯥꯕ ꯑꯣꯛꯁꯨ ꯅꯥꯔꯗꯤ ꯂꯣꯏ ꯇꯠꯀꯤꯅꯤꯏ ꯑꯗꯨꯝ
ꯆꯨꯝꯃꯤꯅꯦ ꯗꯥꯎ ꯌꯦꯡꯉꯒꯦ
ꯗꯥꯎ
ꯑꯩ ꯑꯗꯨ ꯐꯖꯅ ꯀꯟꯅ ꯑꯩ ꯐꯖꯅ ꯆꯦꯛꯁꯤꯟꯅ ꯇꯧꯔ ꯂꯣꯏꯔꯦꯗ
ꯍꯣꯏ
ꯏꯁꯤꯡ ꯍꯥꯏꯖꯤꯅꯤꯛ ꯍꯥꯏ ꯏꯁꯤꯡ ꯌꯥꯝ ꯌꯥꯝꯃꯤꯒꯩ ꯀꯩꯅꯣ ꯇꯧꯗꯣꯏꯅꯦꯕ
ꯍꯣꯏ ꯏꯁꯤꯡ ꯃꯥꯏꯁꯤꯡ ꯐꯖꯅ ꯁꯦꯡꯗꯣꯛꯄꯤꯕ ꯈꯣꯠꯇꯣꯛꯄꯤꯕ ꯇꯧꯕꯗꯣ
ꯎꯝ ꯅꯪ ꯍꯧꯖꯤꯛꯀꯤꯗꯣ ꯀꯩ ꯍꯥꯏꯅꯣ ꯍꯥꯏꯗ꯭ꯔꯥ ꯃꯔꯨ ꯍꯥꯏꯔꯣ ꯀꯩꯅꯣ
ꯍꯩꯗ꯭ꯔꯥ ꯍꯩꯗ꯭ꯔꯥ ꯑꯅ ꯌꯦꯟ ꯀꯥꯎꯅ ꯌꯦꯟꯗꯣ
ꯎꯝ
ꯍꯥꯏꯗ꯭ꯔꯥ ꯍꯥꯏꯗ꯭ꯔꯥ ꯑꯩꯈꯣꯏ ꯃꯔꯣꯜ ꯑꯃ ꯂꯣꯏꯔꯝꯃꯦꯕ ꯐꯖꯅ
ꯎꯝ
ꯑꯗꯨ ꯃꯔꯣꯜꯗꯣ ꯀꯩꯅꯣ ꯇꯧꯕꯗ ꯂꯣꯏꯕꯅꯦ ꯂꯥꯏꯆꯠ ꯑꯃ ꯂꯥꯛꯄꯗ ꯄꯨꯔꯞ ꯂꯣꯏꯔꯤꯅꯦꯕ
ꯑꯣ ꯃꯔꯣꯟ ꯑꯃ ꯂꯣꯏꯔꯝꯃꯦ ꯍꯥꯏꯗꯤ ꯑꯗꯨ ꯑꯗꯨ ꯑꯗꯨꯒꯤ ꯀꯩꯅꯣꯗꯨꯗꯤ ꯇꯥꯡꯕ꯭ꯔꯣ
ꯍꯥꯏꯗ꯭ꯔꯥꯁꯨ ꯑꯗꯨꯝ ꯍꯥꯏꯗꯤ ꯀꯥꯎꯅꯕ ꯂꯩꯕ ꯂꯥꯛꯄ ꯃꯤꯅ ꯑꯗꯨꯝ ꯂꯩꯅꯕꯅꯦꯕ
ꯎꯝ
ꯌꯦꯡ ꯀꯥꯎꯅꯕ ꯀꯥꯡꯕꯨꯗꯣ
ꯎꯝ
ꯑꯗꯨꯒ ꯌꯦꯟ ꯃꯆꯥꯗꯨ ꯆꯨꯔꯥ ꯆꯨꯔꯥꯗꯒ ꯄꯩꯁꯥꯗꯣ ꯌꯥꯝꯅ ꯇꯥꯡꯕꯅꯦꯕ
ꯍꯥꯏꯗ꯭ꯔꯥ ꯍꯧꯖꯤꯛꯀꯤ ꯍꯥꯏꯗ꯭ꯔꯥꯁꯦ
ꯍꯩꯗ꯭ꯔꯥꯁꯦ
ꯑꯩ ꯑꯩꯗꯤ ꯑꯍꯥꯟꯕ ꯑꯣꯏꯕꯁꯤꯗ
ꯁꯥ ꯌꯦꯟ ꯂꯣꯏꯕꯒꯤ ꯋꯥꯈꯜꯁꯦ ꯑꯍꯥꯟꯕ ꯂꯥꯛꯄꯁꯤꯗ ꯀꯌꯥ ꯈꯪꯗꯦꯅꯦ ꯏꯇꯥꯎ ꯅꯣꯡꯃ
ꯁꯥꯥ ꯌꯦꯟ ꯂꯣꯏꯕꯁꯦ ꯐꯖꯅ ꯑꯩꯈꯣꯏꯒꯤ ꯇ꯭ꯔꯦꯅꯤꯡ ꯒꯨꯝꯕ ꯑꯃ ꯆꯠꯊꯣꯛ ꯑꯗꯤꯀꯣ
ꯎꯝ
ꯀꯥꯟꯅꯩꯌꯦꯕ
ꯑꯗꯨ ꯏꯇꯥꯎ ꯀꯥꯡ ꯀꯣꯏꯕ ꯆꯠꯄ ꯅꯨꯃꯤꯠꯀꯤꯗꯨꯗ ꯁꯥ ꯌꯦꯟꯒꯤ ꯋꯥꯔꯤ ꯑꯣꯏꯅ ꯇꯧꯔꯁꯤꯅꯦ ꯀꯤꯍꯣꯝ ꯆꯥꯕꯗꯣ ꯐꯝꯃꯤꯟꯅꯔꯒ
ꯍꯣꯏ ꯑꯗꯨꯗꯤ ꯅꯪꯗꯣ ꯑꯩꯁꯨ ꯀꯩꯅꯣ ꯇꯧꯔꯦ ꯊꯕꯛꯇꯣ ꯀꯩꯅꯣ ꯇꯧꯔꯦ ꯄꯨꯟꯅ ꯍꯌꯦꯡ ꯈꯟꯅꯔꯁꯦ ꯉꯁꯤꯒꯤꯗꯤ
ꯍꯣꯏ ꯑꯩꯈꯣꯏ ꯄꯨꯂꯞ ꯀꯟꯐ꯭ꯔꯦꯟꯁ ꯄꯤꯔꯒꯔ ꯀꯩꯅꯣꯝꯇꯪ ꯇꯧꯔꯒ ꯋꯥꯔꯤ ꯁꯥꯗꯣꯛꯁꯤ ꯀꯣꯏꯕ ꯆꯠꯄꯩꯗꯣꯀꯣ
ꯅꯁꯨ ꯉꯝꯕ ꯃꯤꯗꯣ ꯄꯥꯎ ꯐꯥꯎꯅꯔꯛꯑꯣ ꯑꯩꯁꯨ ꯐꯥꯎꯅꯔꯛꯑꯒꯦ ꯑꯗꯨꯒ
ꯑꯣꯀꯦ ꯑꯣꯀꯦ ꯊꯝꯃꯦ ꯊꯝꯃꯦ ꯏꯇꯥꯎ
ꯍꯣ ꯍꯣꯏ ꯏꯇꯥꯎ